ꯍꯦꯜꯂꯣ ꯑꯣ ꯇꯥꯏ ꯇꯥꯏ ꯚꯥꯏ
ꯆꯥꯛꯁꯤꯡ ꯇꯧꯔꯕꯣ
ꯇ꯭ꯔꯥꯏꯁꯤꯡ ꯇꯧꯗ꯭ꯔꯤ ꯚꯏ ꯑꯩ ꯁꯥꯟꯅꯕ ꯍꯜꯂꯑꯒ ꯉꯥꯏꯍꯥꯛ ꯄꯣꯊꯥꯔꯝꯕꯅꯤ
ꯎꯝ ꯀꯩꯀꯩꯗꯤ ꯆꯥꯔꯒꯦ ꯁꯥꯟꯅꯔꯔꯕꯗꯤ
ꯑ ꯇꯥꯏ ꯍꯧꯖꯤꯛ ꯍꯜꯂꯛꯄꯩꯗꯤ ꯀꯩꯁꯨ ꯆꯥꯗ꯭ꯔꯤ ꯉꯁꯥꯏ ꯑꯧ ꯆꯪꯂꯛꯄꯗꯕꯨꯗꯤ ꯀꯩꯅꯣ ꯇꯧꯔꯝꯃꯦ ꯏꯃꯥꯟꯅꯕ ꯑꯃ ꯀꯩꯅꯣ ꯐꯝ ꯂꯩꯔꯝꯃꯦ ꯃꯥꯏ ꯏꯁꯇꯣꯜ ꯑꯃ ꯕꯅꯥꯁ ꯁꯦꯛ ꯇꯧꯕꯒꯤ ꯑꯗꯨꯒꯤꯕꯅꯥ ꯁꯦꯛꯇꯣꯝ ꯊꯛꯆꯤꯜꯂꯛꯄꯅꯦ
ꯑꯗꯣ ꯆꯠꯂꯝꯗꯥꯏꯗꯗꯤ ꯄ꯭ꯔꯣꯇꯤꯟ ꯊꯛꯄ꯭ꯔꯣ
ꯎꯝ ꯐꯩꯌꯦ ꯉꯁꯥꯏ ꯁꯥꯟꯅ ꯆꯠꯂꯝꯗꯥꯏꯗ ꯄ꯭ꯔꯣꯇꯤꯟꯗꯨꯒꯤ ꯑꯗꯨꯒ ꯀ꯭ꯔꯦꯇꯤꯟꯗꯨꯒ ꯌꯥꯜꯂꯒ ꯊꯛꯆꯟꯈꯤꯕꯅꯦꯕ ꯑꯩꯅ ꯑꯗꯨꯗ ꯆ ꯆꯅꯥ ꯈꯔ ꯐꯣꯏꯁꯦ
ꯗꯥꯏꯖꯦꯁꯟ ꯄ꯭ꯔꯣꯕ꯭ꯂꯦꯝ ꯀꯩꯀꯥ ꯀꯩꯝ ꯂꯩꯇꯦꯀꯣ
ꯑꯩꯉꯣꯟꯗꯗꯤ ꯈꯪꯗꯦ ꯑꯩ ꯏꯁꯥꯒꯤ ꯈꯪꯗꯦ ꯗꯥꯏꯖꯦꯁꯟ ꯄ꯭ꯔꯣꯕꯂꯦꯝꯗꯗꯤ
ꯀꯩꯅꯣ ꯇꯧꯕꯅꯦ ꯍꯥꯏꯗꯤ ꯀꯌꯥꯝ ꯄ꯭ꯔꯣꯕ꯭ꯂꯦꯝ ꯂꯩꯇꯕꯅꯦꯕ ꯇ꯭ꯔꯁꯇꯤꯐꯥꯏꯠ ꯀꯩꯅꯣ ꯑꯃ ꯑꯥꯔꯕꯤꯠ ꯃꯪꯒꯜꯒꯤꯗꯣ ꯌꯨꯇ꯭ꯌꯨꯕꯇ ꯑꯃ ꯂꯩꯕ ꯃꯥꯦ ꯑꯦꯛꯖꯥꯝꯄꯜ ꯃꯥꯅ ꯄꯣꯇꯤꯟꯁꯦ ꯂꯩꯖꯔꯦꯗꯅ ꯑꯗꯨ ꯃꯥꯅ ꯇꯦꯁ ꯇꯧꯖ ꯑꯗꯨꯣꯏꯅꯦꯕ ꯑꯗꯨꯗꯣ ꯁꯔꯇꯤꯐꯥꯏꯠ ꯑꯣꯏꯕꯅꯦꯕ ꯇ꯭ꯔꯁꯇꯤꯐꯥꯏꯠ ꯁꯔꯇꯤꯐꯥꯏꯠ ꯍꯥꯏꯇꯥꯔꯦ
ꯑꯗꯨꯝ ꯏꯁꯥ ꯐꯠ ꯍꯧꯖꯤꯛ ꯐꯛꯀꯅ ꯈꯜꯂꯦꯗ
ꯎꯝ ꯀꯑ ꯀꯑꯌꯦ
ꯖꯤꯝ ꯁꯂꯣ ꯣꯜ ꯁꯥꯟꯅꯕꯗꯣ ꯄ ꯐꯥꯀꯅ ꯂꯤꯀꯅꯤ
ꯍꯣꯏ ꯍꯥꯟꯅ ꯊꯥꯖꯤꯟꯕꯗꯨ ꯐꯌꯦꯦꯜ ꯊꯥꯖꯤꯟꯕꯗꯣ ꯈꯔ ꯋꯥꯠꯂꯝꯕ ꯍꯧꯖꯤꯛꯅ ꯐꯨꯔꯌꯦꯦꯜꯗꯣ ꯊꯥꯖꯤꯜꯂꯛꯑꯕꯅꯤꯅ ꯍꯛꯇ ꯈꯪ ꯈꯦꯜꯂꯛꯄꯅꯤ ꯇ
ꯃꯥꯅꯦ ꯑꯁ ꯑꯗꯨꯒ ꯑꯩ ꯍꯥꯟꯅ ꯁꯥꯟꯅꯗꯄꯥ ꯍꯨꯃꯥꯡ ꯊꯣꯛ ꯍꯧꯖꯤꯛꯇꯤ ꯍꯨꯃꯥꯡꯕ ꯑ ꯇꯥꯔꯅꯤ ꯏꯁꯤꯡ ꯂꯨꯄꯥ ꯊꯥꯗꯧ ꯁꯤꯁꯦ
ꯍꯣꯏ
ꯑꯩ ꯉꯁꯥꯏ ꯁꯥꯟꯅꯗ꯭ꯔꯤꯉꯩꯗ ꯀꯩꯅꯣ ꯂꯝꯖꯦꯜ ꯆꯥꯎꯔꯥꯛꯄꯣꯏ ꯑꯩꯅ ꯑꯣꯟꯊꯣꯛꯑꯃꯤꯅꯤ ꯀꯩꯅꯣ ꯀꯨꯅꯨꯡ ꯆꯦꯜꯂꯦꯕ
ꯎꯝ
ꯋꯥꯃ ꯑꯣꯏꯅ ꯆꯟꯒꯦ ꯍꯥꯏꯅ
ꯍꯣꯏꯣꯏ
ꯑꯗꯨ ꯑꯗꯨ ꯂꯣꯏꯔꯒ ꯁꯥꯟꯅꯕ ꯉꯁꯤꯗꯤ ꯃꯃꯥꯡ ꯐ ꯂꯧꯊꯣꯔꯑꯦ
ꯑꯣꯀꯦ ꯄꯨꯡ ꯀꯌꯥꯃꯨꯛ ꯁꯥꯟꯅꯒꯦ ꯅꯪ ꯁꯥꯟꯅꯕꯁꯦ
ꯍꯥꯏꯗꯤ ꯑꯗꯨꯝ ꯑꯗꯨꯝ ꯅꯪꯍꯧꯗꯦꯕ ꯁꯦꯠꯇꯣꯒ ꯄꯨꯡ ꯆ ꯀꯩꯅꯣ ꯑꯗꯨꯝ ꯍꯥꯜꯂꯦꯗ ꯁꯝꯅ ꯍꯥꯏꯔꯕꯗ ꯑꯩꯅ ꯕꯦꯛꯁꯤꯗ ꯁꯥꯟꯅꯔꯤꯁꯦ ꯑꯗꯨꯝ ꯀꯩ ꯍꯥꯏꯅꯤ ꯑꯩꯅ ꯃꯤꯠꯀꯤꯗ ꯑꯗꯨꯝ ꯑꯦꯛꯁꯔꯁꯥꯏꯁꯁꯦ ꯃꯈꯜ ꯑꯅꯤꯒꯨꯝꯕ ꯇꯧꯁꯟꯒꯨꯝꯕꯀꯣ ꯑꯦꯛꯖꯥꯝ ꯑꯗꯨꯝ ꯁꯦꯠ ꯑꯍꯨꯝ ꯑꯍꯨꯝ ꯇꯧꯔꯒ
ꯑꯣꯀꯦ ꯃꯈꯜ ꯀꯌꯥꯃꯨꯛ ꯄꯥꯔꯛꯀꯦ ꯉꯁꯤ
ꯁꯥꯟꯅꯕꯁꯦ ꯑꯩ ꯀꯩꯅꯣꯒꯤꯃ ꯐꯥꯔꯁꯇ ꯀꯩꯅꯣ ꯇꯧꯔꯦ ꯕꯦꯦꯛ ꯁꯥꯟꯅꯕꯅꯤꯅ ꯑꯍꯥꯟꯕꯒꯤ ꯗꯦꯂꯤ ꯑꯗꯨꯝ ꯀꯦꯖꯤ ꯆꯥꯝꯃꯨꯛ ꯍꯥꯞꯆꯤꯜꯂꯒ ꯑꯗꯨꯝ ꯉꯍꯥꯛꯁꯤꯡꯉ
ꯎꯝ
ꯑꯗꯨꯁꯤꯡ ꯂꯣꯏꯔꯒ ꯀꯩꯅꯣ ꯇꯧꯔꯦ ꯑꯩꯈꯣꯏꯒꯤ ꯕꯥꯕꯔꯦꯟ ꯔꯣꯗ ꯆꯤꯡꯕꯤꯗꯣ
ꯎꯝ
ꯑꯗꯨꯁꯤꯡꯉꯦ ꯑꯗꯨ ꯑꯗꯨꯁꯤꯡ ꯂꯣꯏꯔꯀꯥꯟꯗ ꯀꯩꯅꯣ ꯇꯧꯔꯦ ꯑ ꯅ ꯀꯩꯅꯣꯅꯦ ꯄꯨꯂꯞꯇꯣ ꯑꯩꯈꯣꯏꯒꯤ ꯀꯩꯅꯣꯒꯤ ꯕꯥꯔꯕꯦꯜꯒꯤ ꯀꯩꯅꯣ ꯆꯤꯡꯊꯔꯛꯄꯗꯣꯜꯗꯥꯎ ꯍꯥꯏꯒꯗ ꯅ꯭ꯔꯥ ꯑꯩꯈꯣꯏꯒꯤ ꯎꯝ ꯃꯈꯥꯗꯒꯤ ꯎꯝ ꯆꯤꯡꯈꯠꯄꯤꯗꯣ
ꯑꯣꯀꯦ
ꯑꯩꯗꯤ ꯑꯗꯨꯅ ꯄꯥꯝꯕꯩꯗ ꯇꯧꯋꯦꯕ
ꯐꯝꯃꯒ ꯆꯤꯡꯊꯔꯛꯄꯤꯗꯨꯣ ꯅꯠꯇ꯭ꯔꯣ
ꯎꯝ ꯀꯦꯕꯜ ꯅꯠꯇꯕ ꯚꯥꯏ ꯍꯦꯟꯅ ꯕꯥꯔꯒꯜꯗ ꯇꯧꯔ ꯆꯤꯡꯕꯗꯨꯣ ꯚꯥꯏ
ꯄꯥꯔꯕꯦꯜꯗ ꯆꯤꯡꯈꯠꯄꯗꯣ ꯑꯣꯀꯦ ꯑꯣꯀꯦ ꯗꯦꯠ ꯂꯤꯐ ꯀ ꯍꯥꯏꯐꯦꯠ ꯃꯥꯟꯅꯕ ꯆꯤꯡꯈꯠꯄꯗꯣ ꯅꯠꯇ꯭ꯔꯣ ꯑꯣꯀꯦ ꯑꯣꯀꯦ ꯑꯣꯀꯦ
ꯑꯗꯨꯅ ꯀꯥꯏꯅꯤ ꯃꯁꯜꯗ ꯑꯩ ꯀꯟꯇꯦꯛ ꯇꯧꯕꯗꯗꯨꯅꯦ ꯅꯨꯡꯉꯥꯏꯕ ꯍꯥꯏꯇꯥꯔꯦꯅꯦ ꯑꯗꯨ ꯑꯗꯨꯃ ꯇꯧꯔꯦꯗꯅ ꯑꯗꯨ ꯂꯣꯏꯔꯒ ꯑꯃꯨꯛ ꯑꯩꯈꯣꯏꯒꯤ ꯑꯃ ꯈꯨꯠ ꯑꯍꯥꯟꯕꯒꯤ ꯆꯨꯝꯅ ꯄꯥꯏꯒ ꯃꯊꯪꯗꯅ ꯀꯩꯅꯣꯗ ꯑꯣꯄꯣꯖꯤꯠꯇ ꯄꯥꯏꯕꯗꯣ
ꯑꯣꯀꯦ ꯑꯣꯀꯦ ꯔꯤꯚꯔꯁ ꯄꯨꯜ ꯗꯥꯎꯟꯗꯣ ꯀꯩꯅꯣ ꯑꯣꯀꯦ ꯑꯣꯀꯦ ꯉꯁꯥꯏꯒꯤ ꯔꯣꯋꯤꯡꯗꯣ ꯔꯤꯚꯔꯁ ꯇꯧꯨ ꯄꯥꯏꯌꯦꯕ ꯅ
ꯑꯥ ꯔꯤꯚꯔꯁ ꯑꯃꯨꯛ ꯄꯥꯏ ꯇꯧꯕ
ꯄ꯭ꯔꯣꯅꯦꯠꯇ ꯑꯃꯨꯛ ꯁꯨꯄ꯭ꯔꯤꯅꯦꯠ
ꯁꯨꯄ꯭ꯔꯤꯟ ꯍꯥꯏꯇꯥꯔꯦ ꯑꯗꯨꯅ ꯂꯋꯥꯔꯒꯤ ꯑꯣꯏꯗꯣꯏ ꯅꯠꯇ꯭ꯔꯣ
ꯑꯗꯨꯅ ꯂꯣꯋꯔ ꯂꯥꯛꯇꯣꯏꯅꯤ
ꯑꯗꯨꯒ ꯑꯃ ꯈꯤꯇꯪ ꯃꯊꯛꯀꯤꯁꯤꯅ ꯀꯩꯅꯣ ꯇꯧꯔꯦ ꯑꯩꯈꯣꯏꯒꯤ ꯑꯍꯥꯟꯕꯗ ꯆꯤꯡꯉꯅ ꯈꯤꯇꯪ ꯋꯥꯏꯠ ꯒ꯭ꯔꯤꯨꯞꯇ ꯄꯥꯏꯔꯒ ꯄꯨ ꯂꯥꯎꯟ ꯆꯤꯡꯕꯗꯣ ꯃꯊꯛꯇꯒꯤ ꯀꯩꯅꯣꯗ ꯇꯧꯔꯒ ꯀꯦꯕꯜꯗ ꯇꯧꯔꯒ ꯑꯗꯨ ꯑꯗꯨꯃ ꯂꯣꯏꯔꯦ ꯑꯗꯨ ꯍꯦꯛ ꯂꯣꯏꯕꯒ ꯑꯃꯨꯛ ꯑꯩꯈꯣꯏꯒꯤ ꯗꯝꯕꯦꯜꯗ ꯀꯩꯅꯣ ꯇꯧꯔꯦ ꯈꯨꯠꯅꯥꯃ ꯆꯤꯡꯕꯤꯗꯣ
ꯑꯗꯨ ꯑꯗꯨꯝꯕꯁꯤꯡꯅꯦ ꯑꯗꯨꯝꯅꯦ ꯑꯗꯨꯗꯣ ꯀꯩꯅꯣꯒꯤ ꯃꯊꯛ ꯂꯣꯝꯗ ꯈꯤꯇꯪ ꯇꯧꯔꯗꯤ ꯃꯊꯛ ꯂꯣꯝꯗ
ꯑ ꯑꯗꯨꯗꯣ ꯃꯦꯟꯂꯤ ꯂꯦꯠꯁꯀꯤꯅꯤ ꯍꯣꯏ ꯃꯊꯛ ꯋꯥꯏꯔꯞꯇ ꯂꯥꯛꯄꯅꯤ ꯃꯊꯛ ꯋꯥꯏꯔꯞꯇ ꯂꯥꯛꯄꯅꯤ
ꯑꯗꯨꯅꯦ ꯑꯩ ꯃꯊꯛꯀꯤ ꯑꯗꯨꯅ ꯃꯊꯛꯇ ꯑꯗꯨꯝ ꯈꯔ ꯄꯥꯜꯂꯦꯅ ꯑꯗꯨꯝ ꯃꯊꯛꯀꯤꯗꯣ ꯇꯧꯔꯦ ꯑꯗꯨꯅ ꯑꯗꯗꯤ ꯑꯩꯈꯣꯏꯒꯤ ꯃꯤꯠꯀꯤ ꯍꯥꯏꯗ꯭ꯔꯥ ꯑꯩꯈꯣꯏꯒꯤ ꯃꯌꯥꯏ ꯋꯥꯏ ꯅꯪꯒꯟ ꯋꯥꯏꯒꯤꯁꯦ ꯁꯤꯗꯅ ꯃꯈꯣꯏꯒꯤ ꯑꯃ ꯃꯆꯥ ꯑꯃ ꯄꯥꯏꯅꯕ ꯑꯃ ꯂꯩꯗꯥꯏꯅꯦ ꯑ ꯀ꯭ꯂꯣꯁꯀ꯭ꯔꯤꯞꯇꯣ ꯑꯗꯨ ꯇꯧꯔ ꯆꯁꯤꯡꯅꯦ
ꯑꯣꯀꯦ ꯍ ꯃꯒ ꯆꯒꯨꯝꯕꯤꯗꯣ ꯑꯣꯦ
ꯑꯗ ꯑꯗꯨꯃꯥꯏꯅ ꯇꯧꯔꯦ ꯑꯗꯨ ꯂꯣꯏꯔꯒ ꯋꯥꯕꯥꯏꯆꯦꯞ ꯁꯤꯦꯠ ꯑꯍꯨꯝ ꯋꯥꯕꯥꯏꯆꯦꯞꯇꯤ ꯌꯥꯝ ꯄꯥꯏ ꯍꯪꯉꯛꯇ꯭ꯔꯦ ꯉꯁꯤꯗꯤ ꯑ ꯃꯤ ꯃ ꯆꯂꯗ ꯆꯂꯗꯅ ꯑꯗꯨꯝ ꯁ꯭ꯀꯦꯅꯣ ꯇꯧꯔꯦ ꯑꯃ ꯑꯍꯥꯟꯕꯗ ꯑꯩꯈꯣꯏꯒꯤ ꯀꯔꯤ ꯍꯥꯏꯗꯣꯏꯅꯣ ꯑꯃ ꯀꯜ ꯍꯥꯏꯒꯗ꯭ꯔꯥ ꯑꯃ ꯕꯥꯔꯕꯦꯜꯗ ꯀꯜ ꯑꯣꯏꯗꯕꯅꯤꯗꯥꯏꯅꯦ
ꯍꯣꯏ ꯔꯕꯔ ꯑꯣ ꯇꯔ
ꯑꯗꯨꯗ ꯑꯍꯥꯟꯕꯗ ꯑꯃ ꯀꯩꯅꯣꯗ ꯑꯃ ꯄꯥꯏꯔꯦ ꯀ꯭ꯂꯣ ꯏꯁꯀ꯭ꯔꯤꯞꯇ ꯑꯃ ꯄꯥꯏꯔꯦ ꯃꯊꯪꯗ ꯅꯪꯕꯨ ꯑꯐꯥꯄꯤ ꯑꯃꯨꯛ ꯄꯥꯏꯔꯦ
ꯎꯝ
ꯑꯗꯨꯗꯨꯒ ꯀꯩꯅꯣ ꯇꯧꯔꯕꯃꯦ ꯑꯩꯈꯣꯏꯒꯤ ꯀꯔꯤ ꯍꯥꯏꯗꯅꯣ ꯑꯩꯈꯣꯏꯒꯤ ꯕꯥꯏꯁꯦꯞꯀꯤ ꯑꯃ ꯃꯤꯠꯀꯤ ꯁꯔꯨ ꯐꯪꯁꯦ
ꯎꯝ
ꯁꯥꯏꯤꯗꯣ
ꯁꯥꯔꯇꯀꯤ
ꯎꯝ
ꯂꯣꯡꯍꯦꯠ
ꯎꯝ ꯂꯣꯡꯉꯦ ꯍꯥꯏꯇꯥꯔꯦꯅꯦ ꯑꯗꯣ ꯑꯩꯈꯣꯏ ꯍꯥꯏꯅ ꯕꯥꯏꯛꯁꯦꯠ ꯁꯨꯃꯥꯏꯅ ꯂꯩꯇ꯭ꯔꯥ ꯑꯗꯨ ꯅꯠꯇꯕ ꯁꯣꯝ ꯅꯥꯀꯟꯗ ꯆꯠꯊꯣꯛꯀꯥꯟꯗ ꯇ꯭ꯔꯥꯏ ꯁꯦꯞꯀ ꯀꯩꯅꯣꯒ ꯃꯌꯥꯏ ꯀꯥꯔꯛꯄ ꯍꯥꯏꯇꯥꯔꯦ ꯃꯚ
ꯑꯣꯀꯦ ꯑꯣꯀꯦ ꯭ꯔꯦꯛꯦꯛ ꯍ ꯌꯥꯂꯤꯁ
ꯑ ꯍꯣꯏ ꯕ꯭ꯔꯀꯦꯂꯤꯁꯦ ꯑꯗꯨꯗ ꯑꯣꯏꯅ ꯑꯃꯨꯛ ꯑꯗꯨꯒꯤꯅ ꯑꯃꯨꯛ ꯀꯩꯅꯣ ꯇꯧꯕ ꯄꯥꯏꯌꯦꯅꯦ
ꯍꯦꯃꯔ
ꯎꯝ ꯍꯦꯃꯔ ꯍꯦꯃꯔ ꯇꯧꯔ ꯄꯥꯏ ꯏꯕꯤꯗꯣ
ꯎꯝ
ꯎꯝ ꯑ ꯑꯗꯨꯃ ꯄꯥꯏꯁꯤꯜꯂꯃꯦ ꯑꯗꯨꯒ ꯈ꯭ꯋꯥꯏ ꯂꯥꯁꯇ ꯂꯥꯏꯔꯤ ꯀꯩꯅꯣ ꯑꯃ ꯁꯦꯇꯣꯜ ꯀꯩꯅꯣ ꯇꯧꯔꯦ ꯋꯦꯠ ꯈꯤꯇꯪ ꯂꯨꯝ ꯍꯥꯞꯆꯤꯜꯂꯒ ꯃꯉꯥ ꯃꯉꯥꯒꯤ ꯀꯩꯅꯣ ꯇꯧꯕꯅꯦꯕ ꯂꯨꯝꯅ ꯀꯩꯅꯣ ꯗ꯭ꯔꯣꯕꯁꯦꯠ
ꯎꯝ
ꯑꯩꯈꯣꯏꯒꯤ ꯕꯥꯔꯕꯦꯜ ꯀꯩꯅꯣꯗ ꯑꯗꯨꯝ ꯏꯁꯇ꯭ꯔꯦꯠ ꯑꯣꯏꯕꯗꯣ
ꯎꯝ
ꯑꯗꯨꯗ ꯑꯃ ꯆꯤꯡꯉꯥꯝꯃꯦ ꯑꯗꯨꯒ ꯂꯣꯏꯁꯜꯂꯦ
ꯑꯣꯀꯦ ꯌꯥꯔꯦ ꯑꯗꯨꯝ ꯄꯔꯐꯦꯛ ꯑꯣꯏ ꯁꯥꯟꯅꯩꯗ
ꯁꯥꯟꯅꯕꯩꯗꯤ ꯈꯔꯗꯤ ꯈꯪꯕ ꯑꯗꯨꯒ ꯀꯩ ꯍꯥꯏꯅꯤ ꯃꯤꯗꯣ ꯉꯁꯤꯗꯤ ꯄꯥꯠꯅꯂ ꯌꯥꯎꯗꯦꯕ ꯑꯗꯨꯅ ꯄꯥꯠꯅꯔꯗꯨ ꯃꯤ ꯑꯃꯃꯨꯛ ꯀꯧꯕ ꯁꯥꯟꯅꯕꯗ ꯅꯨꯡꯉꯥꯏꯇꯕ ꯍꯥꯏꯇꯥꯔꯦꯅꯦ ꯚꯥꯏꯁ ꯁꯤꯃꯗ ꯃꯇꯦꯡ ꯄꯥꯡꯉꯣ ꯂꯥꯛꯑꯣ ꯀꯩꯅꯣ ꯇꯧ ꯍꯥꯏꯕꯗꯨꯕ ꯑꯗꯨꯝ ꯍꯥꯏ ꯀꯧꯕ ꯅꯨꯡꯉꯥꯏꯇꯦꯗꯅ
ꯍꯣꯏ
ꯑꯗꯨꯅ ꯏꯊꯟ ꯁꯥꯟꯅꯕꯗꯨꯅꯤ ꯉꯁꯤꯗꯤ ꯁꯥꯟꯅꯕꯗꯨꯣ ꯄꯥꯛ ꯌꯥꯝ ꯅꯨꯡꯉꯥꯏꯇ꯭ꯔꯦ
ꯎꯝ
ꯄꯥꯂꯔ ꯃꯦꯌꯥꯝ ꯁꯥꯟꯅꯕꯗꯤ ꯅꯨꯡꯉꯥꯏ
ꯃꯥꯅꯦ ꯅꯨꯅꯨꯡ ꯍꯥꯏꯗ ꯑꯩꯁꯨ ꯃꯁꯥ ꯁꯨꯞꯛꯇ ꯀꯟꯕ ꯏꯃꯥꯟꯅꯕ ꯑꯃꯒ ꯂꯩ ꯁꯥꯟꯅꯃꯤꯟꯅꯩꯁꯦ
ꯉꯁꯤ ꯁꯥꯟꯅ ꯁꯥꯟꯅꯛꯏꯗꯣ ꯏꯁꯥꯗ ꯀꯔꯤ ꯍꯥꯏꯗꯣꯏꯅꯣ ꯅꯍꯥꯟꯈꯩ ꯈꯤꯇꯪ ꯄꯥꯟꯕꯩ ꯋꯥꯕꯗꯨ ꯑꯗꯨꯃꯥꯏꯅ ꯉꯁꯤꯗꯤ ꯏꯋꯥ ꯋꯥꯗꯕ ꯍꯦꯅ ꯇꯧꯕ ꯍꯥꯏꯇꯥꯔꯦ ꯍꯛꯆꯥꯡ ꯏꯅꯔꯖꯤ ꯂꯦꯝꯃ ꯂꯥꯛꯄ
ꯑꯣ ꯢꯅꯔꯖꯤ ꯂꯦꯝꯃꯦꯕ
ꯎꯝ
ꯑꯣ ꯄꯨꯁ ꯈꯔ ꯋꯥꯠꯂꯦꯕ ꯅꯠꯇ꯭ꯔꯥ ꯑꯗꯨꯗꯤ
ꯎꯝ ꯉꯁꯤ ꯈꯔ ꯈꯔ ꯈꯔ ꯋꯥꯠꯕ ꯃꯥꯜꯂꯦ ꯑꯩꯁꯥꯅ ꯈꯟꯖꯕꯗ
ꯎꯝ ꯑꯗꯨꯝ ꯌꯥꯗꯤ ꯌꯥꯔꯦ ꯅꯪꯅ ꯅꯪꯅ ꯁꯥꯟꯅꯔꯤꯕ ꯁꯦꯠ ꯃꯁꯤꯡꯗꯣ ꯑꯗꯨꯝ ꯌꯥꯔꯦ ꯑꯗꯨꯗ ꯅꯁꯥꯗꯣ ꯀꯟꯃꯟꯕꯒꯤꯅꯦꯕ ꯋꯥꯗꯔꯤꯗꯣ ꯌꯥꯝ ꯀꯥ ꯍꯦꯟꯅꯁꯨ ꯑꯦꯛꯖꯣꯁ ꯇꯧꯍꯜꯂꯨꯅꯤꯗꯣ ꯃꯁꯜ ꯒ꯭ꯔꯣꯠ ꯈꯔ ꯄꯥꯝ ꯇꯥꯔꯒꯗꯤ ꯀꯣ ꯀꯥ ꯍꯦꯟꯅꯁꯨ ꯑꯗꯨꯃꯥꯏꯅ ꯄꯠ ꯇꯠꯍꯟꯒꯅꯣꯕ ꯍꯣꯏ ꯄꯠ ꯇꯠꯍꯟꯕꯗꯨ ꯅꯪꯒꯤ ꯏꯁꯇꯦꯃꯤꯅꯥ ꯀꯩꯀꯥ ꯈꯔ ꯀꯥꯟꯅꯔꯛꯀꯅꯤ ꯑꯗꯣ ꯈꯤꯇꯪ ꯃꯁꯜ ꯁꯥꯏꯖ ꯈꯤꯇꯪ ꯄꯥꯝꯃꯤ ꯅꯠꯇ꯭ꯔꯕ
ꯄꯥꯝꯃꯦ
ꯑꯗꯨ ꯑꯣꯏꯇꯥꯔꯗꯤ ꯏꯅꯐ ꯑꯣꯏꯔꯦ ꯅꯪ ꯁꯥꯟꯅꯩꯗꯣ ꯌꯥꯔꯦ
ꯑꯗꯨ ꯑꯗꯨꯝ ꯌꯥꯅꯦꯕꯀꯣ
ꯋꯦꯠꯇꯨ ꯈꯤꯇꯪ ꯂꯨꯝꯍꯟꯕ ꯁꯦꯠ ꯃꯁꯤꯡ ꯌꯥꯔꯦ ꯀꯩꯅꯣ ꯌꯥꯔꯦ ꯑꯗꯨ ꯑꯗꯨ ꯋꯦꯠ ꯋꯦꯠ ꯈꯤꯇꯪ ꯍꯦꯟꯒꯠꯂꯨ ꯅꯪ ꯅꯁꯥꯁꯨ ꯁꯨꯠꯇ ꯀꯜꯂꯝꯗꯣꯏꯅ ꯑꯩ ꯈꯪꯉꯦ ꯌꯥꯝ ꯄꯥꯖꯕꯩ ꯋꯥꯅꯤ ꯅꯁꯥ ꯀꯟꯕ ꯑꯣꯏꯅꯤꯕ
ꯍꯣꯢ ꯑꯗꯨꯕꯨꯗꯤ ꯆꯦꯡꯉꯦ ꯑꯗꯨꯒ ꯑꯩꯈꯣꯏꯒꯤ ꯑꯩꯪ ꯈꯨꯠ ꯖꯦꯠꯇ ꯁꯣꯛꯈꯤꯕꯗꯣ ꯑꯗꯨꯒꯤ ꯇꯧꯕ ꯃꯇꯝꯗ ꯍꯥꯏꯗꯤ ꯑꯣꯏꯅ ꯉꯝꯕꯒꯤ ꯇꯥꯏꯞꯇ ꯇꯧꯋꯦ ꯑꯗꯨꯅ ꯑꯩꯅ ꯋꯦꯠꯇꯣ ꯍꯥꯏꯗꯤ ꯑꯣꯏꯗꯤ ꯑꯗꯨꯝ ꯆꯤꯡꯉꯝꯕ
ꯎꯝ
ꯑꯗꯣ ꯃꯌꯥꯝ ꯃꯌꯥꯝ ꯆꯤꯡꯕꯕꯨꯗꯤ ꯌꯥꯅꯦꯕ ꯑꯣꯏꯗꯗꯤ ꯑꯗꯨ ꯌꯦꯠꯟꯅ ꯉꯝꯃꯣꯏꯗꯧꯅꯤꯅ ꯑꯗꯨ ꯍꯌꯦꯡ ꯀꯩꯅꯣ ꯇꯧꯈꯤꯅꯤꯗꯅ ꯊꯥꯅꯕꯗ ꯑꯩꯈꯣꯏꯒꯤ ꯕꯣꯗꯤꯁꯦ ꯄꯩꯒꯤꯗ꯭ꯔꯥ ꯈꯣꯠꯈꯤꯗ꯭ꯔꯅ ꯈꯜꯂꯒ ꯑꯩꯅ ꯑꯩ ꯌꯦꯠꯅꯁꯨ ꯉꯪꯕꯅ ꯑꯗꯨꯃꯥꯏꯅ ꯇꯧꯔ ꯁꯥꯟꯅꯕꯅꯦ ꯋꯦꯠꯇꯣ ꯃꯦꯟꯇꯦꯟ ꯇꯧꯔꯒ
ꯑ ꯌꯥꯔꯤꯈꯩ ꯌꯦꯠꯅ ꯁꯣꯜꯂꯤ ꯅꯠꯇ꯭ꯔꯣ ꯌꯦꯠꯅ ꯁꯣꯟꯕꯅꯤꯅ ꯌꯦꯠꯇꯒꯤ ꯍꯧꯕ ꯁꯥꯟꯅꯕꯗꯣ ꯗꯝꯕꯦꯜꯒꯨꯝꯕ ꯁꯥꯟꯅ ꯄꯥꯏꯔꯛꯄ ꯃꯇꯝꯗ ꯁꯤꯡꯒꯜꯒꯨꯝꯕ ꯇꯧ ꯇꯥꯔꯒꯗꯤꯀꯣ ꯌꯦꯠꯇꯒꯤ ꯍꯧ ꯌꯥꯔꯤ ꯉꯩ
ꯑꯩꯅ ꯑꯗꯨꯃꯥꯏꯅ ꯇꯧꯋꯤꯅꯦ ꯉꯁꯥꯏꯅ ꯃꯥ ꯈꯨꯠ ꯅꯥꯝꯃꯅ ꯆꯤꯡꯕꯤꯗꯣ ꯁꯝꯅ ꯍꯥꯏꯔꯕꯗ ꯑꯩꯅ ꯀꯩꯅꯣ ꯇꯧꯋꯦ ꯁꯦꯠ ꯑꯝꯗ ꯇꯨꯌꯦꯞ ꯇꯧꯋꯦꯅ ꯈꯜꯂꯁꯦꯕꯀꯣ ꯑꯗꯨꯒ ꯌꯦꯠ ꯈꯤꯇꯪꯕꯗꯨ ꯐꯤꯇꯤꯟꯒꯨꯝꯕ ꯇꯧ ꯈ ꯊꯣꯛꯒ ꯍꯦꯅ
ꯎꯝ
ꯑꯗꯨꯅꯁꯨ ꯈꯔ ꯑꯩꯉꯣꯟꯗ ꯏꯐꯦꯛꯇꯤꯕ ꯑꯣꯏꯅ ꯃꯥꯟꯕ ꯍꯥꯏꯇꯥꯔꯦ
ꯍꯣꯏ
ꯑꯗꯨꯒ ꯑꯩ ꯑꯩꯅ ꯈꯔ ꯅꯨꯡꯉꯥꯏꯖꯒꯦ ꯑꯩꯈꯣꯏꯒꯤ ꯁꯥꯟꯅ ꯂꯣꯏꯔ ꯂꯣꯏꯔꯒ ꯃꯁꯟꯁꯦ ꯑꯃꯨꯛ ꯃꯨꯛꯁꯜꯂꯝꯕꯅꯦꯦ
ꯎꯝ ꯃꯨꯀꯗꯝꯅꯤ ꯑ
ꯁꯤꯗ ꯈꯪꯉꯤꯕ ꯀꯥꯏ ꯀꯥꯏ ꯄꯥꯜꯂꯤ
ꯍꯣꯏ ꯈꯪꯕꯅꯤ
ꯑꯗꯨ ꯀꯩꯅꯣ ꯑꯩꯒꯤ ꯁꯥꯟꯅꯕꯒꯤꯡꯅ ꯕ꯭ꯔꯦꯛꯇ ꯄꯥꯒ ꯑꯩꯈꯣꯏꯦ ꯗꯦꯂꯤꯆꯤꯡꯕꯗꯣ
ꯎꯝ
ꯑꯩꯈꯣꯏꯒꯤ ꯁꯤꯒꯤ ꯀꯣꯔ ꯍꯥꯏꯒꯗ꯭ꯔꯥ ꯃꯅꯤꯡꯒꯤ ꯅꯥꯒꯟꯒꯤꯁꯦ
ꯑ
ꯁꯤꯗꯤ ꯐꯖꯅ ꯀꯟꯈꯠꯂꯦꯕ ꯑꯩꯅ ꯑꯁ ꯑꯩꯈꯣꯏꯗꯤ ꯍꯥꯏꯗꯤ ꯎꯝ ꯑꯩꯈꯣꯏꯅ ꯑꯩꯅ ꯕꯣꯂꯤ ꯁꯥꯟꯅꯕꯗꯣ
ꯎꯝ
ꯑꯗꯣ ꯑꯈꯣꯏꯅ ꯕꯣꯜꯒꯕ ꯐꯨꯕꯁꯦ ꯏꯁꯥꯁꯦ ꯊꯦꯛꯇꯣꯛꯑꯒ ꯕꯣꯜ ꯑꯩꯈꯣꯏꯒꯤ ꯕꯣꯗꯤ ꯋꯦꯠꯁꯦ ꯍꯥꯞꯇꯣꯏꯅꯦꯕ
ꯎꯝ
ꯑꯗꯨꯗꯨꯅ ꯁꯤꯒꯤ ꯃꯅꯤꯡꯒꯤꯗꯣ ꯀꯟ ꯇꯔꯗꯤ ꯃꯅꯤꯡꯒ ꯊꯦꯛꯇꯣꯛꯑ ꯀꯀꯟꯁꯤꯟꯕ ꯑꯗꯨꯅ ꯍꯦꯟꯅ ꯀꯟꯕ ꯍꯥꯏꯇꯥꯔꯦ ꯍꯛꯆꯥꯡꯁꯦ
ꯑꯜꯇꯤꯃꯦꯠꯂꯤ ꯅꯪ ꯀꯝꯄꯥꯎꯟꯅꯦꯕ ꯃꯁꯣꯏ ꯑꯌꯥꯝꯕꯅ ꯌꯥꯎꯕꯅꯦ ꯑꯗꯨ ꯏꯁꯇ꯭ꯔꯦꯡ ꯌꯥꯝ ꯍꯦꯟꯒꯠꯄꯅꯤ ꯗꯗꯤ ꯂꯤꯐꯀꯨꯝꯕꯁ
ꯍꯥꯏꯗꯤ ꯑꯩ ꯋꯦꯠ ꯌꯥꯝ ꯀꯟꯅꯗꯤ ꯆꯤꯡꯗꯖꯗꯤ ꯂꯤꯞꯁꯦ ꯍꯥꯏꯗꯤ ꯏꯁꯥꯅ ꯑꯗꯨꯝ ꯀꯩ ꯍꯥꯏꯒꯗ꯭ꯔꯥ ꯀꯤꯖꯕ ꯍꯥꯏꯥ ꯍꯥꯏꯇꯥꯔꯦꯅꯦ ꯌꯥꯝ ꯆꯦꯡꯅ ꯈ꯭ꯋꯥꯡꯗ ꯁꯣꯛꯈꯤꯗ꯭ꯔꯥ ꯈꯣꯠꯈꯤꯗ꯭ꯔꯅ
ꯆꯤꯡꯁꯤꯜꯂꯨ ꯅꯪ ꯉꯁꯥꯏ ꯍꯟꯗ꯭ꯔꯦꯠꯇꯣ ꯌꯥꯔꯅꯤꯗ
ꯑꯗꯨꯃꯥꯏꯅ ꯑꯗꯨ ꯌꯥꯝ ꯆꯤꯡꯕ ꯅꯠꯇꯦ ꯑꯩ ꯎꯝ
ꯇꯧꯒꯗꯕ
ꯁꯤ ꯑꯗꯨꯝ ꯍꯟꯗꯗꯨꯗ ꯑꯗꯨꯝ ꯑ ꯑꯍꯨꯝ ꯑꯍꯨꯝꯒꯨꯝꯕ ꯇꯧ ꯑꯗꯨꯅ ꯍꯦꯟꯟꯅꯅꯦꯕ ꯁꯦꯠ ꯑꯍꯨꯝꯗꯤ ꯇꯧꯋꯦ ꯑꯗꯨꯒ ꯔꯤꯄꯤꯇꯦꯁꯟꯗ ꯊ꯭ꯔꯤ ꯊ꯭ꯔꯤꯗ ꯇꯧꯕ ꯑꯩꯅ
ꯑꯣꯀꯦ ꯑꯣꯀꯦ ꯑꯣꯀꯦ
ꯁꯥꯟꯅꯕꯕꯨꯗꯤ ꯍꯧꯖꯤꯛ ꯐꯖꯅ ꯗꯥꯏꯠꯇꯣ ꯀꯩꯅꯣ ꯌꯥꯎꯗ꯭ ꯁꯥꯟꯅꯕꯗꯤ ꯐꯖꯅ ꯅꯨꯡꯉꯥꯏꯔꯦꯗ
ꯍꯣꯏꯣꯏ ꯅꯪ ꯍꯧꯖꯤꯛ ꯌꯥꯝ ꯅꯨꯡꯉꯥꯏꯔꯝꯃꯅꯤ ꯑꯩ ꯈꯪꯉꯦꯕ
ꯎꯝ ꯍꯥꯟꯅꯒꯤ ꯑꯗ ꯍꯛꯆꯥꯡꯗꯁꯨ ꯌꯥꯝ ꯊꯤꯅ ꯀꯟꯈꯜꯂꯦꯗ
ꯍꯣꯏ
ꯍꯣꯏ ꯁꯥꯟꯅꯕꯗ ꯍꯥꯟꯅ ꯈꯨꯠ ꯑꯩꯈꯣꯏꯒꯤ ꯈꯨꯠꯇ ꯀꯩ ꯍꯥꯏꯗꯣꯏꯅꯣ ꯗꯥꯏꯟ ꯆꯥꯗꯕꯤꯒꯤ ꯈꯨꯠꯇ ꯑꯩꯈꯣꯏꯒꯤ ꯁꯔꯨ ꯇꯥꯡ ꯆꯤꯛꯄ꯭ꯔꯤ ꯇꯧꯕꯗꯣ
ꯎꯝ
ꯑꯗꯨꯒ ꯇꯧꯈꯤꯗ꯭ꯔꯦꯕ
ꯎꯝ
ꯍꯣꯏ ꯑꯉꯥꯡ ꯑꯃꯅ ꯀꯩꯅꯣꯒꯤ ꯄꯤꯔꯝꯕꯅꯤꯅꯦ ꯍꯥꯋꯦꯜꯂꯔꯒꯤ ꯐꯥꯏꯕꯔꯒꯤ ꯑꯃ ꯄꯤꯔꯝꯃꯤꯅꯤ
ꯎꯝ
ꯑꯗꯨ ꯑꯗꯨ ꯆꯥꯅꯤꯡꯅꯤꯗꯣ
ꯆꯣꯁꯤꯜꯂꯣ ꯑꯗꯨ ꯍꯥꯏꯔꯒ ꯈꯪꯕ꯭ꯔꯥ ꯅꯣꯏ ꯑꯉꯥꯡꯗꯨꯁꯨ ꯀꯩꯅꯣ ꯇꯧꯋꯦꯕ ꯋꯤꯛ ꯑꯃ ꯐꯣꯏ ꯍꯦꯜꯂꯛꯄꯗ ꯉꯥꯏꯔꯤꯗꯅ ꯋꯤꯛ ꯑꯃꯃꯨꯛ ꯀꯤꯂꯣ ꯑꯃ ꯃꯈꯥꯏ ꯑꯃ ꯍꯦꯟꯒꯠꯂꯃꯤ
ꯍ ꯃꯥ ꯆꯥꯕ ꯐꯩꯁꯦ ꯐꯖꯅ ꯆꯥꯏ
ꯍꯣꯏ ꯋꯥꯔꯛ ꯑꯥꯎꯠꯇꯣ ꯐꯖꯅ ꯇꯧꯔꯦ ꯑꯗꯨꯒ ꯆꯥꯕꯁꯨ ꯐꯖ ꯆꯥꯔꯕꯅꯤꯅ
ꯎꯝ ꯆꯥꯕꯗꯤ ꯃꯥ ꯐꯖꯅ ꯁꯥꯏ ꯆꯥꯕ ꯊꯛꯄꯗꯣ ꯑꯗꯨꯝ ꯃꯁꯥꯅ ꯑꯗꯨꯝ ꯃꯥꯁꯦ ꯀꯩꯅꯤ ꯃꯥ ꯊꯕꯛ ꯑꯃ ꯇꯧꯕꯗ ꯀꯥꯏꯅꯤ ꯀꯩꯅꯣ ꯇꯧꯕꯗ ꯌꯥꯝ ꯊꯋꯥꯏ ꯌꯥꯎꯅ ꯇꯧꯗꯤ ꯇꯧꯖꯕꯅꯦꯕ
ꯍꯣꯏ ꯍꯣꯏ ꯇꯧꯕ ꯃꯥꯜꯂꯦ ꯍꯥꯏꯗꯤ ꯇꯥꯛꯄꯗꯁꯨ ꯅꯨꯡꯉꯥꯏ ꯑꯗꯨꯒ ꯗꯤꯁꯤꯄ꯭ꯂꯤꯟꯁꯨ ꯋꯥꯡꯉꯤ ꯄ꯭ꯂꯁ ꯑꯃꯨꯛꯃꯨꯛꯇ ꯌꯥꯝ ꯇꯥꯛꯅꯕꯩ ꯃꯊꯧ ꯇꯥꯗꯦꯕ
ꯎꯣꯏ
ꯍꯥꯏꯗꯤ ꯐꯥꯁ ꯂꯔꯅꯔ ꯑꯣꯏꯌꯦꯕ ꯑꯗꯨꯅꯁꯨ ꯇꯥꯛꯄ ꯅꯨꯡꯉꯥꯏꯌꯦꯕ ꯈꯪꯕ꯭ꯔꯥ ꯍꯣꯏꯗ ꯗꯤꯁꯤꯄ꯭ꯂꯤꯟ ꯍꯥꯏꯕꯁꯨ ꯑꯗꯨꯝ ꯐꯖꯅ ꯇꯧꯋꯤ ꯑꯗꯨꯝ ꯅꯨꯡꯉꯥꯏꯗ ꯏꯝꯄ꯭ꯔꯨꯚꯃꯦꯟ ꯑꯗꯨꯝ ꯂꯩꯅꯤ
ꯑꯗꯨ ꯃꯥ ꯑꯗꯨꯝ ꯊꯥ ‌ꯑꯃꯅꯤꯁꯤꯗ ꯑꯗꯨꯝ ꯏꯝꯄ꯭ꯔꯨꯚꯃꯦꯟ ꯈꯔ ꯑꯗꯨꯝ ꯂꯥꯛꯀꯦ
ꯂꯥꯛꯀꯅꯤ ꯂꯥꯛꯀꯅꯤ
ꯍꯥꯏꯗꯤ ꯑꯩꯈꯣꯏ ꯅꯨꯄꯥꯗꯧꯅ ꯃꯁꯟ ꯊꯣꯛꯄꯩꯗꯤ ꯅꯠꯇꯕ ꯍꯥꯏꯇꯥꯔꯦꯅꯦ ꯃꯁꯥ ꯀꯟꯕ ꯈꯣꯠꯄꯗ
ꯑꯁꯁꯨ ꯈꯤꯇꯪ ꯂꯥꯛꯀꯅꯤ ꯑꯗꯣ ꯌꯥꯝ ꯅꯣꯇꯤꯁꯦꯕꯜ ꯗꯤꯐ꯭ꯔꯦꯟꯁꯄꯨꯗꯤ ꯎꯔꯣꯏꯕꯀꯣ ꯑꯗꯨ ꯃꯁ ꯃꯁꯥꯕꯨꯗꯤ ꯀꯟꯈꯠꯂꯛꯀꯅꯤ ꯃꯁꯧꯁꯨ ꯌꯥꯎꯗꯤ ꯌꯥꯎꯔꯛ
ꯃꯥ ꯍꯥꯏꯔꯝꯕꯅꯤ ꯑꯩꯉꯣꯟꯗ ꯑꯁ ꯑꯩ ꯂꯦꯛꯁ ꯈꯔ ꯀꯟꯈꯠꯂ ꯃꯥꯜꯂꯦ ꯀꯥꯏꯅ ꯄꯥꯏꯞ ꯀꯟꯍꯔꯦꯒ ꯍꯥꯏ
ꯂꯦꯛꯇꯣ ꯌꯥꯝꯅ ꯀꯩꯅꯣ ꯇꯧꯕꯅꯦꯕ ꯑ ꯁꯤꯗꯩ ꯁꯤꯗ ꯑꯩꯅ ꯂꯦꯛꯇꯨ ꯈꯔ ꯅꯩꯕꯅꯦ ꯈꯪꯕ ꯉꯁꯤꯁꯨ ꯅꯩꯈꯤꯕꯅꯦꯕ ꯂꯦꯛꯇꯨ ꯈꯔ ꯁꯤꯗꯩ ꯁꯤꯗꯩꯌꯦꯅ ꯇꯧ ꯑꯩꯅ ꯌꯥꯝ ꯂꯨꯝꯅꯕ ꯍꯦꯟꯗꯜ
ꯃꯥ ꯃꯃꯥꯟꯅꯕꯤꯒꯤ ꯃꯁꯥ ꯐꯈ꯭ꯔꯦ ꯃꯥ ꯐꯍꯧꯗ꯭ꯔꯦꯅ
ꯎꯝ
ꯈꯔ ꯀꯟꯅꯣ ꯇꯧꯖꯔꯖꯅꯤꯃ
ꯍꯣꯏ ꯌꯥꯝꯅ ꯊꯋꯥꯏ ꯅꯩꯈꯥꯏꯔꯛꯀꯅꯤ ꯑꯩꯅ ꯈꯔ ꯅꯩꯈꯥꯏꯈ꯭ꯔꯕꯅꯤ ꯉꯁꯤ
ꯏꯁꯩ ꯑꯩꯅ ꯑꯩꯅ ꯅꯩꯈꯥꯏꯔꯨ ꯀꯥꯏꯅ ꯍꯥꯏꯔꯨ ꯎꯔꯕꯣ